ꯎꯝ
ꯍꯜꯂꯣ ꯇꯕꯥ
ꯑꯥ ꯇꯥꯔꯦ ꯍꯧꯖꯤꯛꯀꯤ ꯀꯣꯜꯗꯨꯃ ꯃꯥꯡꯈ꯭ꯔꯦ
ꯎꯝ ꯑꯗꯨ ꯅꯪ ꯅꯦꯠꯋꯥꯛ ꯊꯣꯛꯏꯅ ꯃꯦꯁꯦꯖ ꯊꯥꯕꯗꯣ
ꯑꯥ
ꯑꯗꯨ ꯅꯪ ꯃꯦꯁꯁꯨ ꯆꯠꯇꯦꯕ ꯅꯪꯅꯦꯕꯣ ꯅꯨꯡꯉꯥꯏ ꯅꯪ ꯂꯥꯛꯏꯔꯅꯤ ꯑꯗꯨ ꯅꯨꯡꯉꯥꯏꯇ꯭ꯔꯦ ꯊꯣꯛꯇꯤ ꯊꯣꯛꯂꯛꯑꯦ ꯑꯗꯨꯒ ꯄꯥꯏꯕ ꯁꯨꯡꯌꯥ ꯌꯥꯗꯕꯅꯤꯗ
ꯑ ꯑꯩꯒꯤꯅꯦ ꯑꯩꯒꯤ ꯅꯠꯇꯦ ꯑꯩꯒꯤꯗꯣ ꯑꯩꯒꯤ ꯅꯦꯠꯇꯩ ꯁꯥꯟꯅꯕ ꯌꯥꯗꯦꯕ ꯑꯗꯒꯤ ꯀꯩꯅꯣ ꯇꯧꯕ ꯏꯃꯥꯟꯅꯕꯤꯗꯒꯤ ꯄꯣꯠ ꯁꯝꯕ ꯑꯗ ꯉꯥꯁꯦ
ꯑꯣ ꯑꯗꯨ ꯑꯣ ꯑꯗꯨ ꯑꯣꯏꯔꯝꯃꯅꯤ ꯑꯗꯨꯗꯤ ꯅꯝꯕꯗꯣ ꯀꯩꯅ ꯁ ꯁꯨꯡꯌꯥ ꯌꯥꯗꯦ ꯔꯤꯖꯤꯕ
ꯎꯝ ꯉꯁꯥꯏ ꯏꯃꯥꯟꯅꯕꯤꯅ ꯇꯧꯔꯛꯄꯗꯨꯁꯨ ꯌꯥꯎꯈ꯭ꯔꯦ ꯃꯥꯏ ꯀꯩꯅꯣ ꯇꯧꯕ ꯑꯩꯅ ꯔꯤꯁꯤꯞ ꯇꯧꯒꯦ ꯇꯧꯕꯒ ꯀꯣꯜ ꯃꯁꯟꯗ ꯄꯨꯠꯂꯥꯎ ꯃꯥꯡꯈ꯭ꯦ
ꯋꯥꯛ ꯅꯨꯡꯉꯥꯏꯇ꯭ꯔꯗꯤ ꯅꯨꯡꯉꯥꯏꯇꯕꯖꯥꯠꯅꯤ ꯁꯤꯁꯨ
ꯎꯝ ꯆꯦꯒꯂꯨ ꯀꯣꯔꯕ
ꯂꯣꯏꯔꯦ ꯉꯁꯥꯏꯔ ꯀꯩꯅꯣ ꯀꯔꯤꯕ ꯕꯤꯁꯨꯔꯥ ꯂꯃꯤꯡ ꯇꯧꯋꯦꯕ
ꯎꯝ
ꯑꯗꯨꯒ ꯌꯥꯕ꯭ꯔꯥ ꯌꯦꯡꯁꯦ ꯌꯥꯕ꯭ꯔꯥ ꯌꯦꯡꯁꯦꯅ ꯑꯗꯨꯝ ꯂꯣꯏꯁꯪꯈ꯭ꯔꯦ
ꯃ ꯏꯗꯤ
ꯑꯁ ꯑꯩꯈꯣꯏꯁꯨ ꯃꯥꯡꯉꯤꯅꯦ ꯑꯩꯁꯨ ꯃꯉꯥꯃꯨꯛ ꯃꯥꯡꯉꯝꯅꯤ
ꯑꯩ ꯍꯦꯜꯂꯦ ꯍꯦꯖꯤꯛ ꯂꯣꯏꯗꯣꯏꯅꯦ ꯍꯧꯖꯤꯛꯀꯤ ꯁꯤ ꯇꯧꯔꯤ ꯆꯤꯆꯦ ꯇꯧꯔꯤ ꯀꯣꯜ ꯁꯤꯒ ꯂꯣꯏꯔꯦ꯫
ꯑꯣ ꯐꯔꯦ - ꯐꯔꯦ ꯑꯁ ꯂꯣꯏꯁꯟꯈꯤꯕꯗꯨꯅ ꯐꯔꯦ ꯑꯃꯔꯣꯝꯗ꯫
ꯎꯝ꯫
ꯆꯥꯛ ꯆꯥꯔꯕꯣ?
ꯆꯥꯔꯦ ꯫
ꯎꯝ ꯌꯦꯟ ꯊꯣꯡ ꯆꯥꯔꯦ꯫
ꯎꯝ ꯆꯦꯗꯤ?
ꯆꯔꯦ - ꯆꯔꯦ ꯑꯩꯖꯨ ꯆꯔꯦ꯫
ꯀꯩ ꯏꯟꯖꯥꯡ ꯆꯥꯔꯒꯦ?
ꯎꯝ ꯍꯋꯥꯏ ꯃꯅꯥꯗꯣ ꯑꯗꯨꯒ ꯕꯣꯔꯤꯒ ꯊꯣꯉꯤ꯫
ꯋꯥꯔꯤꯗꯤ ꯑꯗꯨꯝ ꯁꯥꯟꯅꯩ ꯁꯛꯇꯦ ꯑꯝꯇ ꯈꯪꯍꯟꯗ ꯑꯩꯗꯤ ꯈꯪꯉꯦ ꯆꯦ ꯆꯦꯅ ꯈꯪꯉꯝ ꯃꯣꯏꯕ
ꯎ ꯅꯣꯏ ꯄꯥꯔꯇꯤ ꯑꯝꯇ ꯈꯪꯉꯦ ꯅꯣꯡꯃꯃ ꯄꯨꯜꯂꯒ ꯀꯩꯅꯣꯝ ꯆꯥꯔꯁꯦ꯫ ꯀꯩꯅꯣꯒ ꯁꯤ ꯄꯩꯁꯥꯁꯦ ꯐꯪꯉꯛꯑꯒ꯫
ꯎꯔꯗꯤ ꯈꯪꯕꯕꯨꯗꯤ ꯌꯥꯏꯕꯀꯣ
ꯎꯝ ꯀꯧꯔꯣ ꯑꯗꯨꯝ
ꯎꯝ꯫
ꯍꯣꯏ ꯏꯆꯟ ꯊꯣꯝꯕꯤ ꯍꯥꯏꯕ꯭ꯔꯣ ꯅꯪ ꯃꯤꯡ ꯅꯥ?
ꯑꯥ꯫
ꯑ꯫
ꯅꯍꯥꯟꯁꯨ ꯆꯦꯗꯣ ꯌꯥꯝ ꯊꯨꯅ ꯆꯠꯈꯤꯕ ꯎꯍꯧꯅ ꯑꯩꯈꯣꯏꯅ ꯑꯦꯛꯖꯥꯝ ꯂꯩꯕ ꯃꯥꯜꯂꯤ ꯑꯗꯨ
ꯎꯝ ꯑꯦꯛꯖꯥꯝ ꯂꯩꯔꯝꯅꯤ꯫ ꯅꯍꯥꯟ ꯑꯦꯛꯖꯥꯝꯒꯤ ꯄꯥꯏ - ꯄꯥꯏ ꯆꯦꯟꯕꯅꯦ ꯑꯩ꯫
ꯎꯝ
ꯁꯦꯃꯤꯁꯇꯦꯔ ꯀꯌꯥ ꯑꯣꯏꯗꯣꯏ ꯅꯣ ꯆꯦ ꯖꯦ?
ꯐꯣꯔꯅꯦ꯫
ꯑꯥ꯫
ꯅꯣꯏ ꯇꯨ ꯉꯥꯛꯇ ꯅꯠꯇ꯭ꯔꯣ?
ꯃꯥꯅꯦ ꯈꯣꯏ
ꯎꯝ ꯅꯪꯅ ꯀꯩ ꯗꯤꯄꯥꯔꯠ꯭ ꯃꯦꯟꯠ ꯀꯤꯅꯣ?
ꯃꯅꯤꯄꯨꯔꯤ꯫
ꯑꯣ꯫
ꯆꯦꯗꯤ?
ꯕꯣꯠꯅꯤ ꯅꯦ ꯫
ꯎꯝ ꯑꯁ ꯄꯥꯃꯨꯏꯌꯦ ꯍꯨꯖꯤꯛꯀꯤ ꯑꯃ ꯗꯣ
ꯑꯁꯦꯡꯕ ꯅꯨꯡꯉꯥꯏꯇꯕ ꯑꯩꯅ ꯑꯩꯅ ꯅꯨꯡꯉꯥꯏꯇ꯭ꯔꯤꯔꯥ ꯍꯥꯏꯗꯤ ꯅꯦꯠꯇꯣ ꯑꯩꯅ ꯅꯨꯡꯉꯥꯏꯇꯕ ꯑꯣꯏꯗꯤ ꯑꯩꯁꯨ ꯅꯨꯡꯉꯥꯏꯇꯦꯕ ꯅꯪꯒꯤ ꯌꯥꯈꯤꯗ꯭ꯔꯗꯤ ꯅꯨꯡꯉꯥꯏꯇꯦꯗꯅ ꯑ ꯑꯩꯅ ꯑꯃꯨꯛ ꯁꯤꯟꯗꯣꯛꯏꯅꯤꯀꯣ ꯐꯃꯨꯡꯁꯦ ꯑꯁꯣꯝ ꯇꯨꯝꯃꯝꯕꯗꯒꯤ ꯁꯣꯝꯗ ꯑꯃꯨꯛ ꯇꯨꯝꯃꯤꯅꯦ ꯑꯩ ꯍꯨꯖꯤꯛ ꯅꯨꯡꯉꯥꯏꯇꯕꯅꯦ ꯍꯥꯏꯗꯤ ꯋꯥꯔꯤ ꯁꯥꯟꯅꯔꯝꯃꯒ ꯅꯦꯠꯋꯥꯛ ꯅꯨꯡꯉꯥꯏꯇꯕꯤꯗꯣ ꯌꯥꯈꯤꯗꯕꯗꯣ ꯅ ꯐꯕ ꯍꯦꯛ ꯍꯧꯔꯛꯄ ꯒ ꯌꯥꯗꯕꯁꯨꯗꯤ ꯅꯨꯡꯉꯥꯏꯇꯦꯗꯅꯀꯣ꯫
ꯀꯩꯗꯔ ꯃꯅꯤꯄꯨꯔ ꯅꯨꯡꯉꯥꯏ ꯍꯥꯏꯗꯔꯣ ꯅꯨꯡꯉꯥꯏꯇꯦ ꯍꯥꯏꯗꯣꯏꯔꯣ ꯈꯪꯗꯦ
ꯂꯔꯤꯛꯄꯨ ꯀꯅꯥ ꯅꯨꯡꯉꯥꯏꯌꯦ ꯑꯣ
ꯍꯣꯏ ꯄꯥꯔꯗꯤ ꯑꯄꯥꯝꯕꯗꯗꯤꯉꯥꯏꯅꯤ ꯄꯥꯗꯕꯅꯤꯅ ꯅꯨꯡꯉꯥꯏꯇꯦ
ꯑꯦ ꯄꯔꯥꯗꯅꯦ ꯄꯔꯥꯗꯥ
ꯂꯨꯏꯕ
ꯎꯝ ꯐꯥꯥꯁꯁ ꯏꯌꯥꯔ ꯑꯣꯏꯕꯒꯤꯁꯨ ꯑꯩꯈꯣꯏꯁꯨ ꯐꯥꯔꯁ ꯏꯌꯥꯔꯗꯗꯤ ꯀꯌꯥ ꯄꯥꯔꯛꯇꯦꯅꯣ
ꯆꯥꯔꯅꯤ ꯐꯥꯁꯦ ꯃꯤꯁꯇꯔꯗ
ꯑ ꯆꯥꯗꯅꯕ ꯍꯣꯠꯅꯋꯣꯏ ꯕꯦꯛꯇꯤ ꯍꯥꯏꯗꯤ ꯕꯒ ꯆꯥꯕ ꯍꯥꯏꯁꯦ ꯑꯃꯨꯛꯁꯨ ꯊꯥꯗꯣꯏꯅꯤ ꯑꯗꯨꯗꯤꯩ ꯄꯩꯁꯥꯁꯨ ꯑꯃꯨꯛ ꯇꯤꯡꯒꯦꯗꯅꯀꯣ
ꯎꯝ ꯃꯁꯥ ꯁꯥꯔꯦ ꯑꯗꯨꯅ ꯍꯥꯏꯗꯤ
ꯍꯟꯗꯛꯇꯤ ꯅꯨꯡꯉꯥꯏꯔꯝꯕ꯭ꯔꯣ
ꯍꯟꯗꯛ ꯅꯨꯡꯉꯥꯏꯔ ꯑꯗꯣ ꯍꯤꯁꯇ꯭ꯔꯤ ꯑꯣꯐ ꯂꯤꯇꯔꯦꯆꯔꯗꯣ ꯑꯩ ꯈꯤꯇꯪ ꯅꯨꯡꯉꯥꯏꯔꯝꯗꯦ ꯈꯪꯗꯦ ꯑꯣꯖꯥꯗꯣ ꯈꯔ ꯀꯩꯅꯣ ꯇꯧꯕ ꯑꯃꯅ ꯌꯦꯡꯕꯤꯔꯗꯤ ꯍꯦꯛ ꯄꯥꯁ ꯇꯧꯔꯦ
ꯇꯧꯖꯔꯛꯁꯤꯅꯤ ꯇꯧꯖꯔꯅꯤ ꯑꯗꯨꯕꯨꯗꯤ
ꯈꯤꯇꯪ ꯀꯩꯅꯣ ꯇꯧꯔꯗꯤ ꯇꯧꯔꯛꯇ꯭ꯔꯦ
ꯋꯥꯣꯏ ꯏꯕꯨꯌꯦ
ꯃꯃꯥꯡꯒꯤꯁꯨ ꯌꯥꯝ ꯆꯥꯌꯦ ꯎꯝ ꯆꯍꯤꯌꯦ ꯌꯥꯝ ꯃꯃꯥꯡꯒꯤ ꯕꯦꯛ ꯆꯥꯕꯒꯤ ꯑꯩꯈꯣꯏꯔꯥ
ꯑꯥ
ꯈꯨꯣꯂꯂꯝꯗꯉꯗꯦꯗꯤꯅ ꯈꯨꯂꯂꯝꯗꯉ
ꯎꯝ ꯗꯦꯕꯅꯥꯒ ꯂ ꯈꯣꯠꯄꯅꯦ ꯅꯣꯏ ꯑꯣꯖꯥꯈꯩꯗꯒ ꯕꯦꯛ ꯆꯥꯕ꯭ꯔꯣ ꯕꯦꯛ ꯆꯥꯕꯗꯒ ꯉꯥꯡꯕ ꯑꯣꯏꯣꯏꯔꯦ
ꯑꯣꯖꯥ ꯍꯥꯏꯗꯤ ꯇꯥꯁꯇꯗꯤ ꯀꯩꯁꯨ ꯉꯥꯡꯗꯦꯕꯀꯣ ꯑꯩꯅ ꯀ꯭ꯂꯥꯁ ꯄꯥꯛ ꯌꯥꯎꯗꯕꯩ ꯈꯪꯗꯕ꯭ꯔꯥꯗꯤ ꯈꯪꯗꯦ ꯑꯩꯁꯨ ꯑꯗꯣ ꯁꯤ ꯍꯣꯁꯇꯦꯜꯗꯗꯤ ꯌꯥꯝ ꯆꯩꯌꯦꯕ ꯃꯤꯁꯅꯁꯨ ꯃꯦꯝꯅꯁꯨ ꯌꯥꯝ ꯆꯩꯩꯌꯦꯕ ꯑꯗꯨꯖꯩ ꯕꯦ ꯆꯔꯗꯤ ꯍꯣꯏ ꯕꯦꯦꯛ ꯆꯥꯔꯗꯤ ꯍꯣꯁꯇꯦꯜ ꯑꯣꯏꯕ ꯂꯩꯕ ꯌꯥꯔꯣꯏ ꯈꯣꯠꯂꯣꯏꯁꯨ ꯍꯥꯏꯗꯤꯩ ꯑ ꯂꯥꯏꯔꯤꯛꯁꯨ ꯂꯩꯇꯦ ꯑꯗꯩ ꯈꯪꯗꯦ ꯈꯣꯠꯇꯦ ꯅꯣꯡꯇꯁꯨ ꯍꯪꯕ ꯂꯥꯛꯇꯦ ꯑꯗꯨ ꯇꯧꯗꯦ ꯌꯥꯝ ꯆꯛꯌꯦꯕ
ꯃꯅꯤꯄꯨꯔ ꯃꯅꯤꯄꯨꯔꯣ ꯑꯅꯤꯃꯛꯀ ꯂꯩꯁꯟꯕꯩꯅꯦ ꯑꯇꯣꯞꯄ ꯁꯕꯖꯦꯛ ꯂꯩꯔꯝꯃꯒꯗꯤ ꯈꯔꯁꯨ ꯁꯣꯏꯗꯧꯕ ꯑꯥ
ꯍꯣꯏ ꯑꯩꯈꯣꯏꯔꯣꯝꯗ ꯂꯥꯛꯑꯕ ꯑꯩꯉꯣꯟꯗ ꯍꯥꯟꯅ ꯍꯧꯔꯛꯑꯅꯤ ꯑꯥꯡꯉꯁꯤ ꯄꯠ ꯄꯔꯁ ꯑꯩꯉꯣꯟꯗ ꯐꯁꯤ ꯎꯕꯗ ꯉꯅꯤ ꯁꯇ ꯇꯥꯒ
ꯎꯝ ꯀꯩꯝ ꯈꯜꯂꯨꯅꯨꯗ ꯍꯟ ꯍꯟꯂꯛ ꯍꯟꯗꯛ ꯂꯨꯉꯥꯏꯔꯕꯅꯤ ꯍꯂꯛ ꯑꯁ
ꯄꯨꯡ ꯀꯌꯥ ꯀꯌꯥꯗꯒ ꯇꯨꯝꯒꯦ
ꯑꯩꯔꯣ ꯑꯩꯗꯤ ꯑꯗꯣ ꯍꯧꯖꯤꯛꯇꯩ ꯍꯧ ꯅ ꯍꯥꯀꯥꯝ ꯆꯜ ꯉꯍꯥꯛ ꯂꯩꯔ ꯎꯏꯗꯒꯔꯗꯝꯅꯤ
ꯄꯨꯡ ꯇꯔꯥ ꯇꯔꯥ ꯇꯥꯗ꯭ꯔꯤꯉꯩꯗ ꯑꯗꯨꯝ ꯇꯨꯝꯃꯦ
ꯎꯝ ꯀꯩꯅꯣ ꯇꯧꯔꯗꯤꯆꯦ ꯕꯦꯛ ꯆꯥꯔꯗꯤ ꯏꯁꯀꯣꯜꯂꯔꯁꯤꯞ ꯊꯥꯖꯟꯕ ꯌꯥꯗꯦ ꯗꯥꯏꯅꯦ
ꯌꯥꯗꯦ
ꯑꯗꯣ ꯐꯥꯔꯁ ꯁꯦꯃꯤꯁꯇꯔꯗ ꯃꯥꯛꯁꯦ ꯑꯩꯗꯤ ꯕꯦꯒ ꯆꯥꯔꯦ ꯈꯜꯂꯖꯦꯕ ꯑꯗꯨ ꯊꯥꯖꯜꯂꯒ ꯑꯗꯣ ꯁꯦꯀꯦꯟꯒꯤ ꯆꯥꯔꯛꯇ꯭ꯔꯗꯤ ꯁꯦꯀꯦꯟꯒꯤ ꯊꯥꯖꯟꯕ ꯑꯃꯨꯛ ꯌꯥꯅꯤꯀꯣ ꯑꯗꯨꯗꯤ
ꯌꯥꯕꯅꯦ ꯑꯩꯒꯤ ꯐꯥꯁꯀꯤꯗꯤ ꯊꯥꯖꯤꯟꯗ꯭ꯔꯦꯗ ꯑꯗꯣ ꯑꯗꯨꯒ ꯁꯀꯦꯟꯒꯤꯗꯣ ꯊꯥꯖꯟꯕ ꯕꯦꯛ ꯆꯥꯕ ꯄꯣꯠꯇꯣ ꯊꯥꯖ ꯊꯥꯖꯜꯂꯗꯤ ꯐꯪꯗꯒꯨꯝ ꯇꯧꯋꯦ ꯏꯃꯥꯟꯅꯕꯤꯒꯤꯗꯣ ꯑꯩꯒꯤ ꯊꯥꯖꯜꯂꯦꯕꯀꯣ ꯑꯗꯣ ꯑꯈꯣꯏ ꯐꯪꯉꯛꯄ ꯃꯇꯝ ꯇꯝꯗ ꯃꯣꯏ ꯐꯪꯗꯦꯕ ꯍꯥꯏꯗꯤ ꯕꯦꯛ ꯆꯥꯕꯩꯔꯛ
ꯀꯁꯨ ꯐꯪꯉꯣꯏ ꯗ ꯃꯥꯛ ꯀꯩꯅꯣ ꯇꯧꯁꯨ ꯇꯧꯗꯅ ꯀꯃꯥꯏ ꯐꯪ
ꯑꯗꯨꯅꯦ ꯍꯥꯏ ꯑꯗꯨꯅ ꯁꯀꯦꯟꯒꯤꯗꯣ ꯄꯥꯁ ꯇꯧꯔꯗꯤ ꯁꯀꯦꯟꯒꯤꯗꯣ ꯄꯥꯁ ꯇꯧꯔꯒꯗꯤ ꯑꯗꯨꯝ ꯊ ꯊꯥꯖꯜꯂꯨ
ꯍꯣꯏ ꯑꯦꯛꯖꯥꯝ ꯒꯥꯖꯦ ꯑꯈꯣꯏꯅ ꯈꯜꯂꯨꯕꯗꯨꯒ ꯁꯥꯊꯤꯅ ꯂꯨꯔꯝꯕ ꯍꯥꯏꯇꯥꯔꯦ
ꯑꯁ ꯂꯨꯕꯅꯦ ꯖꯤꯄꯤ ꯖꯤꯄꯤꯗꯤ ꯌꯥꯔꯣꯏ ꯖꯤꯄꯤ ꯖꯥꯝ ꯌꯥꯝ ꯂꯨꯕꯅꯦ ꯑꯣꯖꯥ ꯑꯣꯖꯥꯒꯩꯖꯨ ꯑꯣꯖꯥ ꯑꯣꯖꯥꯅꯖꯨ ꯑꯃꯨꯛ ꯄꯨ ꯄꯨꯕꯅꯤ
ꯎꯝ
ꯑꯣꯖꯥꯒꯩꯖꯦ ꯌꯥꯝ ꯏꯁꯇ꯭ꯔꯤꯛ ꯑꯣꯏꯕꯅꯦꯕ
ꯎꯝ ꯗꯤ ꯌꯦꯝ ꯖꯨ ꯌꯥꯝ ꯀꯩꯅꯣ ꯇꯧꯋꯦ ꯅꯕꯤ ꯏꯃꯥꯟꯅꯕꯤ ꯗꯤ ꯑꯦꯝ ꯇꯝꯕ ꯌꯥꯝ ꯕꯦꯛ ꯆꯥꯅꯩꯕ ꯍꯟꯗꯛ
ꯑꯣ ꯗꯤꯑꯦꯝꯖꯨ ꯁꯥꯊꯤ ꯑꯈꯣꯏꯖꯨ ꯑꯈꯣꯏ ꯀꯣꯂꯦꯖꯇꯤ ꯑꯗꯨꯝ ꯁꯥꯊꯤꯕꯅꯤ ꯑꯈꯣꯏ ꯌꯨꯅꯤꯕꯔꯁꯤꯇꯤꯖꯦ ꯑꯇꯣꯞꯄ ꯀꯣꯂꯦꯖ ꯀ ꯃꯥꯟ ꯗꯝ
ꯃꯤꯅꯗꯤ ꯌꯥꯝꯅ ꯑꯁ ꯅꯨꯄꯤ ꯉꯥꯛꯇꯅꯤ ꯑꯗꯨꯅꯤ ꯀꯥꯏ ꯍꯥꯏꯖꯕ ꯋꯥꯅꯤ ꯌꯥꯔꯦ ꯑꯩꯁꯨꯨꯝ ꯁꯤꯅꯕꯨ ꯁꯤꯅꯕꯨ ꯍꯦꯟ ꯍꯦꯟꯖꯟꯕꯔ꯭ ꯀꯩ ꯅꯣꯝ ꯇꯧꯏ
ꯎꯝ ꯃꯣꯏꯅꯗꯤ ꯑꯩꯈꯣꯏꯁꯦ ꯌꯥꯝ ꯅꯨꯡꯉꯥꯏ ꯅꯨꯡꯉꯥꯏꯅ ꯊꯥꯕ ꯃꯥꯟꯕꯅꯦꯕ ꯑꯩꯈꯣꯏꯗ ꯃꯐꯝꯗ ꯑꯣꯠꯂꯤꯅꯦꯗꯤ ꯈꯪꯗ꯭ꯔꯤ
ꯎꯝ ꯀꯩꯅꯣꯒꯤ ꯑꯦꯝ ꯌꯨꯒꯤ ꯃꯈꯥꯗ ꯂꯩꯕꯈꯩꯁꯦ ꯍꯟꯗꯛꯇꯒꯤ ꯁꯟꯗꯣꯔꯄꯤꯔꯅꯦꯕ
ꯍꯦꯟꯇꯔ ꯄꯤꯔꯒ ꯑꯦꯛꯖꯥꯝ ꯍꯥꯡꯆꯤꯠꯇꯩꯩ ꯍꯧꯗꯣꯏꯔꯝꯅꯤ
ꯎꯝ ꯀ ꯀꯥꯟꯗ ꯍꯧꯥꯎꯗꯦꯒꯤ ꯐꯗ
ꯗꯦ ꯁꯤꯛꯁꯇꯤꯟ ꯗꯦ
ꯎꯝ ꯑꯩꯈꯣꯏ ꯏꯃꯥꯟꯅꯕꯤ ꯑꯃ ꯍꯟꯗꯛ ꯀꯩꯅꯣꯗ ꯃꯥꯁꯦ ꯋꯥꯏꯈꯣꯉꯩꯗ ꯇꯧꯔꯝꯃꯦꯕ
ꯎꯝ
ꯑꯗꯨꯒ ꯀꯣꯂꯦꯖꯀꯨꯝꯕ ꯃꯥꯅ ꯊꯥꯎ ꯈꯣꯠꯂ ꯊꯥꯍꯜꯂꯒ ꯃꯥꯁꯦ ꯃꯤ ꯊꯥꯕꯗꯣ ꯉꯝꯕꯔꯣꯏ ꯃꯤ ꯊꯥꯜꯂꯦꯕ
ꯑꯥ ꯑ
ꯑꯗꯣ ꯃꯥ ꯃꯁꯥꯅ ꯑꯗꯨꯝ ꯉꯝꯃꯔꯣꯏ ꯈꯣꯠꯂꯔꯣꯏꯅ ꯍꯥꯏꯕꯒꯤ ꯃꯥꯁ ꯀꯩꯅꯣ ꯇꯧꯔꯦ ꯆꯍꯤ ꯃꯥꯡꯉꯦ ꯑꯗꯨꯒ ꯐꯥꯔꯁ ꯁꯦꯃꯤꯁꯇꯔꯗꯩ ꯍꯧꯔꯒ ꯇꯝꯅꯩꯅꯦ ꯁꯤꯗ
ꯑꯣ ꯁꯤꯗ ꯑꯃꯨꯛ ꯇꯥꯃꯤꯔꯛꯕ
ꯎꯝ
ꯆꯍꯤ ꯀꯌꯥ ꯑꯗꯩꯗꯤ ꯅꯤꯠꯇ ꯅꯤꯠ ꯗ꯭ꯔꯣꯞ ꯑꯝꯗ ꯑꯣꯏꯔꯕ
ꯑꯣ ꯑꯗꯣ ꯑꯩꯈꯣꯏꯅ ꯍꯥꯏꯌꯦꯕꯀꯣ ꯑ ꯅꯪꯗꯣ ꯌꯥꯝ ꯄꯥꯝꯃꯨꯏꯗ ꯑꯗꯨꯝ ꯇꯝꯃꯣ ꯉꯝꯅꯕ ꯍꯥꯏꯃ ꯌꯥꯔꯛꯇꯦ ꯂ ꯑꯗꯨꯝ ꯇꯝꯃꯒꯦꯦ
ꯍ ꯑꯗꯨꯗꯒꯤ ꯃꯥ ꯑꯅꯤ ꯊꯥꯕꯗꯨꯁꯨ ꯉꯝꯃꯔꯣꯏ ꯍꯥꯏꯗꯤ ꯃꯁꯥꯅ ꯀꯩꯅꯣ ꯇꯧꯖꯔꯔꯣꯏ ꯈꯣꯠꯂꯔꯣꯏꯅ ꯍꯥꯏꯕ ꯃꯥꯁꯦ
ꯑꯗꯨꯕꯨꯗꯤ ꯉꯝꯃꯣꯏꯗ ꯊꯥꯔꯣꯏꯗꯕꯅꯤꯅ
ꯍꯣꯏ ꯑꯗꯨꯗꯤ ꯃꯣꯏꯃꯥ ꯍꯣꯏꯅ ꯐꯅ ꯍꯥꯏꯔꯗꯨꯅ ꯊꯥꯔꯦ ꯍꯧꯖꯤꯛ ꯃꯥꯗꯨ ꯏꯪꯂꯤꯁ ꯏꯪꯂꯤꯁꯇ ꯏꯪꯂꯤꯁꯇ ꯑꯣꯅꯔ꯭ꯁ ꯇꯧꯔꯦ ꯑꯗꯨꯗꯕ ꯏꯗꯨꯨꯀꯦꯁꯟ
ꯍꯟꯗꯛ ꯍꯟꯗꯛ ꯇꯝꯗꯣꯏ ꯅꯠꯇ꯭ꯔꯥ
ꯎꯝ
ꯎꯝ
ꯑꯗꯨ ꯃꯥ ꯗ꯭ꯔꯣꯞ ꯇꯧꯕꯩ ꯑꯦꯐꯤꯗꯦꯕꯤꯠ ꯀꯩꯀꯥ ꯌꯥꯎꯗꯕ ꯌꯥꯔꯣꯏ ꯇꯨ ꯇꯨ ꯊ꯭ꯔꯤ ꯗꯦꯁ ꯐꯧꯒꯤ ꯃꯅꯨꯡꯗ ꯊꯤꯜꯂꯛꯑꯣ ꯀꯥꯏꯌꯥꯝ ꯍꯥꯏꯅꯒꯤꯝꯅꯤ
ꯎꯝ ꯑꯗꯨꯕꯨꯗꯤ ꯑꯦꯐꯤꯗꯦꯚꯤꯠꯄꯨꯗꯤ ꯀꯣꯔꯠꯇ ꯆꯠꯂꯒꯀꯣ ꯑꯗꯨꯝ ꯌꯥꯕꯅꯦ
ꯎꯝ ꯑꯗꯨ ꯍꯥꯏꯅꯈ꯭ꯔꯦ ꯑꯗꯨꯃꯥꯏꯅ ꯇꯧꯔ ꯑꯩꯈꯣꯏ ꯇꯧꯔ ꯆꯪꯕꯤꯔꯦ ꯎꯝ ꯆꯠꯈꯦ
ꯐꯔꯦ ꯐꯔꯦ ꯁꯤꯗ ꯇꯝ
ꯆꯦ ꯑꯗꯨꯗꯤ ꯀꯩꯅꯣ ꯄꯨꯡ ꯇꯥꯔꯦ ꯊꯝꯃꯒꯦ
ꯊꯝꯃꯣ ꯊꯝꯃꯣ